ꯇꯥꯕ꯭ꯔꯣ
ꯇꯥꯏ ꯑꯣꯖꯥ ꯇꯥ ꯆꯥꯔꯕ꯭ꯔꯣ ꯑꯣ ꯆꯥꯔꯦ ꯅꯪꯗꯤ
ꯍꯧꯖꯤꯛ ꯆꯥꯛ ꯆꯇꯣꯑꯒꯥ
ꯑꯩ ꯀꯩ ꯌꯦꯟꯁꯥꯡ ꯆꯥꯔꯦ ꯉꯁꯤꯒꯤ
ꯑꯁ ꯑꯩꯈꯣꯏꯒꯤ ꯀꯩꯅꯣ ꯈꯪꯗꯦꯗ ꯏꯟꯖꯥꯝ ꯃꯃꯤꯡꯐꯥꯎ
ꯄꯪꯆꯥ ꯆꯥꯕ ꯍꯥꯏꯕꯗꯨꯅꯤ
ꯎꯝ ꯍꯤꯡꯅꯤꯡꯉꯥꯏ ꯍꯤꯡꯅꯕ ꯆꯥꯛ ꯄꯪꯆꯥ ꯆꯥꯕꯗꯔꯣ
ꯑꯗꯨꯅꯤ ꯑꯗꯨ ꯅꯠꯇ꯭ꯔꯗꯤ ꯎꯄꯥꯏ ꯂꯩꯇꯦ
ꯎꯝ ꯆꯞ ꯃꯥꯟꯅꯩꯅꯦ ꯑꯗꯨꯗꯤ
ꯎꯝ
ꯄꯥꯏ ꯂꯩꯇꯦ ꯁꯤꯗꯤ
ꯅꯣꯡ ꯅꯣꯡ ꯆꯨꯒꯦ ꯇꯧꯌꯦꯅꯦ ꯍꯧꯖꯤꯛ
ꯑꯁ ꯅꯣꯡꯁꯦ ꯈꯞ ꯅꯣꯡꯁꯦ ꯍꯧꯖꯤꯛꯇꯤ ꯈꯔ ꯍꯥꯡꯕ ꯃꯥꯜꯂꯦ
ꯍꯨꯖꯤꯛ ꯍꯣꯏ ꯍꯣꯏ ꯍꯧꯖꯤꯛ
ꯇꯥꯔꯛꯄꯒꯨꯝ ꯇꯧꯕꯤꯒꯦ ꯕꯦꯔꯥꯅꯤꯅꯦ ꯅꯣꯡꯁꯤꯗꯤ ꯍꯧꯖꯤꯛ
ꯈꯣꯏꯔꯣꯝꯗꯗꯤ ꯅꯨꯡꯁꯥ ꯊꯣꯛꯀꯦ ꯇꯧꯔꯤꯌꯦ
ꯑ ꯑꯎ ꯅꯣꯏ ꯅꯣꯏꯔꯣꯝꯗꯒꯤ ꯑ ꯅꯨꯡꯁꯥ ꯊꯨꯝꯃꯝꯃꯅꯤ ꯑ ꯋꯥꯔꯦꯅꯦꯍꯦ ꯊꯕꯛ ꯆꯠꯄꯁꯦ
ꯍꯧꯖꯤꯛ ꯏꯁ ꯀꯟꯅ ꯅꯨꯡꯁꯥ ꯌ ꯌꯥꯏꯔꯤꯅꯤ
ꯅꯨꯡꯉꯥꯏꯔꯦꯅꯦ ꯑꯗꯨꯗꯤ ꯑꯩꯈꯣꯏꯗꯗꯤ ꯑꯁ ꯌꯥꯗꯦꯅꯦ ꯏꯪꯃꯟꯕꯒꯤꯀꯣ ꯐꯨꯔꯤꯠꯀ ꯂꯧꯊꯣꯛꯑꯒ ꯐꯝꯃꯒ ꯂꯩꯕꯅꯤ
ꯍꯣ ꯍꯣ ꯎꯟꯒꯨꯝꯕ ꯇꯔꯥꯝꯒꯅꯤ ꯑꯗꯨꯗꯤ
ꯌꯥꯗ꯭ꯔꯦ ꯐꯨꯀꯥ ꯂꯤꯠꯂꯣꯏꯅꯤꯀꯣ ꯌꯥꯝ ꯏꯪꯉꯦꯀꯣ
ꯑꯣ ꯑꯣ ꯑꯗꯨꯒꯤꯅꯦꯕ ꯅꯪ ꯐꯨꯔꯤꯠ ꯂꯧꯊꯣꯛꯑꯒ ꯐꯪꯗꯨꯏꯁꯦ
ꯎꯝ
ꯀꯅꯥ ꯀꯅꯥ ꯂꯩꯔꯤꯒꯦ
ꯏꯁ ꯀꯟꯖꯜꯂꯛꯑꯦ ꯍꯧꯖꯤꯛꯇꯤ ꯏꯁ ꯉꯁꯤꯁꯦ ꯌꯥꯗ꯭ꯔꯦꯅꯦꯍꯦ ꯑꯁ ꯅꯞ ꯌꯥꯝ ꯇꯥꯏꯅꯦ
ꯂꯣꯛ ꯈꯨꯒꯦ ꯇꯧꯔꯤꯔꯣ
ꯑꯩꯗꯤ ꯀꯩꯁꯨ ꯇꯧꯗꯦꯗ ꯎꯝ
ꯒꯨꯂꯤ ꯒꯨꯂꯤꯒꯨꯝꯕ ꯆꯥꯕ꯭ꯔꯣ
ꯒꯨꯂꯤ ꯑꯃꯗꯤ ꯊꯥꯒꯔꯦ ꯍꯧꯖꯤꯛ
ꯑꯣꯀꯦ ꯑꯣꯀꯦ ꯍꯧꯖꯤꯛ ꯌꯥꯝ ꯀꯟꯅ ꯍꯧꯗ꯭ꯔꯤꯉꯩ
ꯀꯟꯅ ꯇꯧꯕꯗꯤ ꯅꯠꯇꯦꯗ ꯎꯝ
ꯄ꯭ꯔꯤꯚꯦꯟꯁꯟ ꯍꯥꯏꯕꯁꯦ ꯌꯥꯝ ꯀꯥꯟꯅꯕꯅꯤ
ꯎꯝ ꯑꯗꯨꯒꯤꯅꯤ ꯑꯃꯗꯨ ꯊꯥꯈ꯭ꯔꯤꯗꯣ ꯍꯤꯗꯥꯛꯁꯨ ꯂꯩꯇ꯭ꯔꯦꯅꯦ
ꯑꯁ ꯑꯩ ꯉꯁꯥꯏꯗꯣ ꯂꯧꯔꯣ ꯍꯥꯏꯕ ꯅꯠꯇ꯭ꯔꯣ
ꯀꯥꯟ ꯐ ꯊꯦꯡ꯭ꯔ ꯂꯣꯟꯣꯟ ꯀ
ꯍꯌꯦꯡ ꯑꯈꯣꯏꯗ ꯂꯥꯛꯑꯣ
ꯃꯣꯏꯒꯤ ꯍꯤꯗꯥꯛꯇꯨꯗꯤ ꯐꯠꯇꯦꯅꯦ
ꯆꯂꯣ ꯑꯗꯨ ꯀꯂꯣ ꯑꯗꯨꯗꯣ ꯊꯥꯖꯤꯜꯂꯗꯤ ꯑꯗꯨꯝ ꯐꯒ꯭ꯔꯅꯤ
ꯆꯂꯣ
ꯑꯔꯥꯏ ꯑꯔꯥꯏꯕꯥꯏ ꯑꯔꯥꯏꯕ
ꯔꯨꯝꯗꯗꯤ ꯗꯣꯂꯣ ꯗꯣꯂꯣꯒꯨꯝꯕ ꯂꯩꯇ꯭ꯔꯦꯅꯣ
ꯑꯥ
ꯗ ꯀꯂꯣ ꯂꯩꯕ꯭ꯔꯣ
ꯂꯩꯔꯝꯒꯅꯤ ꯎꯝ
ꯎꯗꯣꯖ
ꯀꯤꯗꯥꯛ ꯅꯥꯔꯦ ꯍꯥꯏꯅ ꯍꯤꯗꯥꯛ ꯄꯨꯔꯛꯄꯗꯣ ꯍꯤꯗꯥꯛ ꯆꯥꯗꯦꯅꯦ ꯃꯣꯏꯁꯦ ꯏꯁꯇꯔꯤꯞ ꯑꯃ ꯑꯅꯤꯒꯨꯝꯕ ꯄꯨꯔꯗ ꯂꯩꯔꯝꯅꯤ
ꯑꯣꯃꯂꯗꯕ ꯎ
ꯍꯣꯔꯦꯟ ꯍꯪꯉꯒ ꯄꯤꯔꯛꯀꯦ ꯀ ꯂꯩ ꯏꯆꯦ ꯀꯩꯁꯦ
ꯇꯅꯤ ꯀꯣ
ꯑꯁ ꯆꯠꯇ꯭ꯔꯗꯤ ꯌꯥꯔꯣꯏꯅꯦ ꯐꯔ ꯊꯕꯛ ꯊꯕꯛ ꯆꯠꯄꯗꯤ ꯄꯩꯁꯥꯗꯣ ꯇꯛꯇꯅꯤꯕꯥ ꯑꯁ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
ꯑꯥ
ꯑ ꯅꯣꯡ ꯇꯥꯒꯦ ꯇꯧꯋꯦꯕ ꯎꯝ ꯑꯩꯈꯣꯏ ꯂꯩꯀꯥꯏꯗꯗꯤꯀꯣ ꯅꯣꯡ ꯇꯥꯒꯦ ꯇꯧꯋꯦ
ꯁꯃꯟꯕꯒꯤ ꯇꯨꯝꯕ ꯐꯥꯎ ꯌꯥꯗꯦ ꯁꯥ ꯀꯩꯅ ꯆ ꯑ ꯁꯨꯔꯔꯗꯤꯈ ꯔ ꯊꯝꯝꯕ ꯅꯨꯡꯉꯥꯏꯔꯦ
ꯉꯁꯤꯗꯤ ꯆꯨꯔꯛꯀꯅꯤꯕ
ꯇꯨꯒꯗꯕ ꯃꯥꯅꯦ ꯑꯗꯣ ꯑꯩꯈꯣꯏ ꯔꯣꯝꯗꯗꯤ ꯂꯣꯡ ꯈꯔ ꯀꯥꯟꯅ ꯆꯨꯒꯗꯤꯀꯣ ꯔꯣꯝꯗꯣ ꯇꯣꯡ ꯌꯥꯗꯦꯅꯦ
ꯍꯣꯏ ꯑꯦ ꯍꯣꯏꯅꯤ ꯅꯣꯏꯣꯏ ꯑꯩꯒꯤꯗꯤ
ꯑꯩꯒꯤꯗꯤ ꯀꯩꯅꯣ ꯇꯧꯋꯦꯕ ꯑꯩꯈꯣꯏ ꯂꯩꯃꯤꯟꯅꯕ ꯃꯤꯁꯤꯡ ꯑꯗꯣ ꯑꯗꯨꯒꯤ ꯈꯟꯕꯒꯤꯅꯤꯗ ꯑꯩꯒꯤꯗꯤ ꯆꯉ ꯉꯣꯏꯗ
ꯇꯨꯝꯂꯝꯗꯥꯏꯗꯀꯣ ꯐꯣꯟꯗꯣ ꯊꯣꯡ ꯊꯣꯡ ꯃꯈꯥꯗꯣ ꯊꯤꯗꯔ ꯊꯥꯎꯑꯣ
ꯑꯁ ꯑꯗꯨ ꯇꯧꯗꯔꯗꯤ ꯌꯥꯔꯣꯏꯍꯦ ꯌꯥꯕꯨ ꯌꯥꯗ꯭ꯔꯗꯤꯀꯣ ꯄꯥꯛ ꯑꯃ ꯂꯩꯕꯗꯣ
ꯌꯥꯅꯤ ꯌꯥꯅꯤ ꯌꯥꯅꯤꯉꯥꯏ ꯑꯗꯨꯝ ꯇꯧ ꯂꯣꯢꯔꯦ ꯀꯩꯅꯣ
ꯃꯤꯑꯣꯏꯕ ꯍꯥꯏꯕꯁꯤꯗꯤ
ꯃꯤꯅ ꯁꯦꯝꯕ ꯄꯣꯠꯁꯤꯗꯤ ꯑꯦ ꯑꯗꯨꯝ ꯁꯦꯝꯕ ꯌꯥꯅꯤꯅ ꯑꯃꯨꯛ
ꯑꯗꯨꯅꯤ
ꯒꯥꯔꯤ ꯃꯈꯣꯜ ꯌꯥꯝ ꯇꯥꯏꯅꯦ
ꯑꯁ ꯒꯥꯔꯤ ꯃꯈꯣꯟ ꯇꯥꯕꯔꯣ ꯑꯁ ꯕꯦꯔꯥ
ꯍꯣꯏ ꯍꯣꯏ ꯑꯩꯉꯣꯟꯗꯖꯨ ꯇꯥꯕ꯭ꯔꯣ
ꯅꯪꯉꯣꯟꯗꯗꯤ ꯇꯥꯗꯦꯗ
ꯐꯖꯟꯅ ꯑꯗꯨ ꯇꯥꯏꯀꯣ
ꯇꯥꯏꯌꯦ ꯇꯥꯏ ꯐꯖꯟꯅ ꯑꯗꯨ
ꯆꯠꯄꯒꯨꯝꯕ ꯗꯤ ꯇꯧꯗꯦꯀꯣ
ꯑꯗꯨ ꯑꯗꯥ ꯇꯧꯗꯦ ꯈꯔ
ꯀꯩꯅꯣ ꯃꯤꯅ ꯋꯥ ꯉꯥꯡꯔꯛꯄ ꯅꯥꯀꯠ ꯂꯩꯕ ꯃꯤꯅ ꯋꯥ ꯉꯥꯡꯉꯛꯄꯗ ꯑꯗꯨꯝ ꯈꯔ ꯈꯔ ꯇꯥꯌꯦ
ꯑꯣ
ꯑꯩꯗꯤ ꯊꯣꯡ ꯊꯣꯡꯒꯤ ꯃꯈꯥꯗ ꯂꯩꯕꯅꯤꯅꯀꯣ ꯒꯥꯔꯤ
ꯎꯝ
ꯗꯤ ꯈꯔ ꯆꯠꯂꯦ
ꯃꯈꯣꯟꯗꯤ ꯈꯔ ꯇꯥꯥꯒꯅꯤ
ꯎꯝ ꯋꯥꯔꯦ ꯋꯥꯔꯦ ꯃꯤꯌꯣꯢꯕ ꯄꯨꯟꯁꯤꯁꯦ ꯑꯁ ꯋꯥꯃꯟꯕꯒꯤ ꯇꯨꯝꯅꯤꯡꯕ ꯍꯧꯔꯦ
ꯉꯜꯂꯤꯗ ꯍꯧꯖꯤꯛꯇꯤ
ꯃꯤꯒꯤ ꯃꯈꯥꯗ ꯊꯕꯛ ꯇꯧꯕꯅꯤꯅ ꯎꯄꯥꯢ ꯂꯩꯇꯦ
ꯑꯦ ꯉꯟꯅ ꯇꯨꯝꯃꯗꯤꯀꯣ ꯈꯔ ꯉꯟꯅ ꯍꯧꯒꯠꯂꯦꯕ ꯃꯤꯀꯞ ꯊꯣꯛꯄꯗꯣ ꯌꯥꯝ ꯉꯟ ꯉꯟꯅꯀꯣ ꯊꯣꯛꯑꯦꯕꯀꯣ
ꯉꯁꯤꯗꯤ ꯊꯣꯛꯑꯣꯏꯗ
ꯑꯗꯣ ꯑꯁ ꯉꯔꯥꯡꯗꯣ
ꯎꯝ
ꯈꯔ ꯄꯥꯏꯖꯤꯟꯈ꯭ꯔꯦꯕ ꯉꯔꯥꯡꯗꯣ ꯑꯗꯨꯒꯤ
ꯉꯟꯅ ꯇꯨꯝꯗ꯭ꯔꯥ
ꯊꯦꯡꯅ ꯍꯧꯒꯠꯂꯦ ꯉꯟꯅ ꯇꯨꯝꯃꯒꯀꯣ
ꯑꯁ ꯑꯩꯁꯨ ꯃꯤꯀꯞ ꯊꯣꯛꯄꯅꯦ ꯑꯗꯣ ꯑꯁ ꯐꯣꯟ ꯈꯔ ꯑ ꯑ ꯉꯔꯥꯡꯗꯣ ꯄꯨꯡ ꯑꯃ ꯁ꯭ꯋꯥꯏꯗ ꯁ꯭ꯋꯥꯏꯗ ꯑꯩ ꯃꯤꯀꯞ ꯊꯣꯛꯑꯦꯕ ꯑꯗꯨꯗ ꯏꯔꯨꯕ ꯆꯠꯂꯦ ꯑꯗꯨꯒ ꯑꯗꯣ ꯐꯣꯟ ꯌꯦꯡꯉꯒ ꯄꯨꯡ ꯃꯉꯥ ꯁ꯭ꯋꯥꯏꯗ ꯑꯃꯨꯛ ꯇꯨꯝꯕ
ꯑꯁ ꯀꯃꯥꯏ ꯂꯩꯕꯗꯨꯔꯣ ꯑꯩꯁꯨ ꯄꯨꯡ ꯄꯨꯡ ꯃꯔꯤ ꯃꯈꯥꯏ ꯑꯗꯨꯋꯥꯏꯗꯔ ꯃꯤꯀꯞ ꯊꯣꯛꯑꯦꯕꯀꯣ ꯑꯗꯨꯗ ꯐꯣꯟ ꯌꯦꯡꯕꯒ ꯍꯦꯛꯇ ꯑꯣꯟꯂꯥꯏꯟ ꯂꯩꯕꯒꯨꯝ ꯎꯏꯌꯦꯕ
ꯑꯁ ꯌꯥꯗꯔ꯭ꯦ ꯍꯦ
ꯈꯔ ꯊꯦꯡꯅ ꯇꯨꯝꯕꯅ ꯈꯔ ꯐꯩꯗ
ꯍꯧꯖꯤꯛ ꯏꯔꯨꯔꯗꯤ ꯄꯨꯔꯥ ꯐ꯭ꯔꯦꯁꯇ ꯂꯥꯛꯀꯅꯦꯕ ꯍꯧꯖꯤꯛꯇꯤ ꯂꯩꯕꯅꯤꯅ ꯇꯨꯝꯅꯤꯡꯕ ꯍꯧꯔꯦꯕ
ꯉꯜꯂꯤꯗ ꯉꯜꯂꯤꯗ
ꯐꯔꯦ ꯍꯣꯔꯦꯟ ꯑꯃꯨꯛ ꯇꯧꯔꯛꯀꯦ ꯇꯥꯕ꯭ꯔꯣ
ꯇꯥꯏ ꯇꯥꯏ ꯇꯥꯏ ꯇꯥꯏ ꯇꯥꯏ
ꯑꯃꯨꯛ ꯑꯃꯨꯛ ꯃꯨꯛ ꯇꯧꯔꯛꯀꯦꯀꯣ
ꯑꯣ ꯎꯝ